ꯑꫭꯋꫭ
ꯍꯂꫭ
ꯇꯕꯔꫭ
ꯆꯥꯛ ꯆꯥꯗ꯭ꯔꯤꯌꯦ ꯇꯥꯏꯌꯦ
ꯑꯣ ꯀꯩꯗꯧꯔꯤꯅꯣ
ꯁꯣꯝꯅ ꯁꯨꯝ ꯌꯨꯝꯗ ꯂꯥꯛꯏꯗ ꯍꯧꯖꯤꯛꯇꯤ ꯊꯕꯛ ꯂꯩꯇꯕꯒꯤꯀꯣ
ꯑꯣ
ꯅꯪꯗꯤ
ꯑꯩꯁꯨ ꯁꯨꯝ ꯐꯝꯃꯤ
ꯎꯝ ꯐꯥꯏꯅ ꯑꯗꯨꯗꯤ ꯍꯣꯏ ꯆꯥꯗ꯭ꯔꯤꯌꯦ
ꯑꯣ ꯋꯥꯠꯂꯤꯕ꯭ꯔꯣ
ꯋꯥꯠꯂꯤ ꯑꯩꯈꯣꯏ ꯃꯤ ꯃꯌꯥꯝꯁꯨ ꯆꯥꯈ꯭ꯔꯦ ꯑꯩꯕꯨ ꯑꯩꯗꯤ ꯆꯥꯅꯤꯡꯗꯕꯀꯣ ꯍꯣꯔꯦꯟ ꯀꯣꯟꯅ ꯆꯥꯒꯦ ꯍꯥꯏꯅ
ꯑꯣ
ꯑꯗꯨꯒꯤꯅꯦ ꯅꯈꯣꯏꯗꯤ
ꯊ ꯊꯦꯡꯅ ꯆꯥꯕ ꯐꯠꯇꯕꯅꯦꯀꯣ ꯉꯟꯅ ꯆꯥꯊꯣꯛꯑꯣ
ꯃꯤꯁꯨ ꯁꯨꯃꯥꯏꯅ ꯍꯥꯏꯌꯦꯕ ꯂꯥꯝꯗꯕꯀꯣ
ꯎꯝ ꯑꯗꯣ ꯅꯪ ꯁꯨꯝ ꯉꯜꯂꯤ ꯉꯁꯥꯏ ꯀꯣ ꯉꯁꯥꯏꯒꯨꯝꯕ ꯑꯗꯨꯝ ꯀꯩ ꯀꯩꯅꯣ ꯌꯥꯝ ꯆꯥꯥꯁꯪꯈ꯭ꯔꯕꯣꯕ
ꯆꯥꯗꯦꯗ ꯍꯥꯏꯕꯗꯤ ꯆꯥ ꯀꯨꯝꯕ ꯊꯛꯑꯦꯀꯣ ꯑꯗꯨꯕꯨ ꯆꯥꯔꯒ ꯆꯥꯗꯦ ꯅꯪ ꯅꯈꯣꯏꯋꯥꯔ ꯆꯥꯔꯕ꯭ꯔꯣ
ꯊꯕꯟ
ꯍꯣꯏ ꯆꯨꯝꯃꯦ ꯑꯗꯨꯗꯤ ꯑꯣ ꯀꯩꯒꯤꯅꯤ ꯁꯥ
ꯑꯥ ꯍꯋꯥꯏꯅꯤꯗ
ꯉꯡꯅ ꯊꫭꯡꯕꯔꯨ
ꯎꯝ ꯊꯣꯡꯗꯦ ꯑꯩꯗꯤ ꯍꯣꯁꯇꯦꯜꯗ ꯂꯩꯌꯦꯕꯀꯣ ꯑꯗꯨꯗꯨꯒꯤ
ꯑꯗꯨꯅꯦ ꯍꯣꯁꯇꯦꯜꯒꯤ ꯈ꯭ꯋꯥꯏꯒ ꯐꯖꯕ ꯈ꯭ꯋꯥꯏꯒꯤ ꯍꯥꯎꯕ ꯉꯁꯥꯡ ꯗꯥꯜ
ꯍꯣꯏ ꯍꯋꯥꯏꯗꯣ ꯌꯥꯝꯅ ꯍꯥꯎꯕ ꯍꯣꯁꯇꯦꯜꯒꯤ ꯑꯣꯏꯅꯗꯤ
ꯍꯣꯏ ꯌꯨꯝꯗꯗꯤ ꯆꯥꯕꯒꯝꯃꯔꯣꯏ
ꯎ ꯎꯝ
ꯑꯗ ꯍꯁꯦꯔꯗꯤ ꯀꯔꯤ ꯀꯔꯤ ꯄꯤꯖꯔꯁꯨ ꯍꯥꯟꯅ ꯆꯥꯏꯕ ꯍꯥꯏꯕꯗꯤ
ꯍꯣꯏ ꯍꯣꯏ ꯃꯤ ꯌꯥꯝꯕꯅꯦꯅ ꯑꯗꯨꯝ ꯑꯆꯥꯄꯣꯠꯀꯨꯝꯕ ꯀꯩꯒꯨꯝꯕ ꯁꯤꯡꯖꯨꯒꯨꯝꯕ ꯁꯦꯝꯃꯒꯀꯣ ꯑꯗꯨꯝ ꯆꯥꯏꯑꯕ ꯑꯗꯨꯝ ꯆꯥꯕ ꯌꯥꯏꯑꯕ ꯑꯗꯨꯗꯤ ꯑꯗꯨꯗꯨꯒ ꯌꯨꯝꯗꯗꯤ ꯆꯥꯕ ꯌꯥꯗꯦ
ꯑꯗꯨꯗꯅꯦ
ꯍꯣꯏ ꯃꯥꯒꯤ ꯁꯨꯝꯃꯨꯛ ꯉꯥꯒꯨꯝꯕ ꯑꯗꯒꯤ ꯌꯦꯟꯒꯨꯝꯕ ꯑꯇꯣꯞ ꯑꯇꯣꯞꯄ ꯌꯥꯎꯔꯒꯅ ꯑꯗꯨꯝ ꯈꯔ ꯆꯥꯕ ꯌꯥꯕꯀꯣ ꯑꯗꯨꯒ
ꯍꯣꯏ
ꯌꯥꯗꯦꯕ ꯅꯠꯇ꯭ꯔꯗꯤ ꯌꯥꯎꯗ꯭ꯔꯗꯤ
ꯑꯗꯨꯅꯤ ꯑꯗꯨꯅꯤ ꯆꯨꯝꯃꯦ
ꯎꯝ
ꯑꯗꯨꯅ ꯅꯈꯣꯏꯅ ꯊꯣꯡꯒ ꯆꯥꯕ꯭ꯔꯥꯑꯗꯨꯗ ꯃꯤ ꯑꯃ ꯂꯩꯕ꯭ꯔꯥ ꯊꯣꯡꯕ
ꯎꯝ ꯊꯣꯡꯅꯉꯥꯏ ꯃꯤ ꯑꯃ ꯂꯩꯌꯦ ꯑꯩꯈꯣꯏꯅ ꯊꯣꯡꯗꯦ ꯁꯨꯝ ꯃꯔꯛ ꯃꯔꯛꯇꯗꯤ ꯑꯩꯈꯣꯏꯅ ꯁꯨꯝ ꯑꯍꯥꯎꯕ ꯆꯥꯅꯤꯡꯉꯛꯄ ꯑꯗꯣ ꯌꯦꯟꯒꯨꯝꯕ ꯉꯥꯒꯨꯝꯕ ꯆꯥꯅꯤꯡꯉꯛꯀꯥꯟꯗ ꯑꯩꯈꯣꯏ ꯏꯁꯥꯅ ꯂꯩꯖꯔꯒ ꯏꯁꯥꯅ ꯊꯣꯡꯖꯕ ꯑꯗꯨꯗꯤ ꯌꯥꯎꯋꯦꯕ ꯃꯔꯛ ꯃꯔꯛ
ꯑꯣ ꯑꯗꯨꯒꯨꯝꯕꯗꯤ ꯊꯣꯡꯕꯒꯨꯝꯕ ꯅꯈꯣꯏꯅ ꯁꯥ ꯀꯨꯝꯕ ꯉꯥꯒꯨꯝꯕ ꯌꯦꯟꯒꯨꯝꯕ ꯆꯥꯅꯤꯡꯉꯤꯗꯤ ꯅꯈꯣꯏꯅ ꯊꯣꯡꯒꯦ ꯍꯥꯏꯕ ꯃꯇꯝꯗ ꯍꯥꯏꯕ ꯃꯇꯝꯗ ꯌꯥꯏꯀꯣ ꯃꯈꯣꯏꯁꯦ
ꯎꯝ ꯌꯥꯏꯌꯦ ꯌꯥꯏꯌꯦ
ꯑꯣ ꯑꯗꯨꯗꯤ ꯌꯥꯝ ꯄꯥꯏꯅ
ꯎꯝ ꯑꯣ ꯑ ꯥ ꯍꯟꯗꯛꯇꯤ ꯒꯤꯒ꯭ꯌꯥꯁ ꯁꯤꯂꯤꯟꯗ꯭ꯔ ꯌꯥꯝ ꯇꯥꯡꯉꯤꯗꯅ ꯒ꯭ꯌꯥꯁ ꯑꯗꯨꯗꯨꯒꯤ ꯌꯥꯝ ꯄ ꯑ ꯌꯥꯝ ꯄꯥꯛꯅꯗꯤ ꯌꯥꯗ꯭ꯔꯕ ꯍꯥꯟꯅꯗꯤ ꯌꯥꯝ ꯌꯥꯔꯝꯃꯦ ꯑꯗꯣ ꯍꯧꯖꯤꯛꯀꯥꯟꯗꯤ ꯌꯥꯝ ꯄꯥꯛ ꯌꯥ ꯇꯇ꯭ꯔꯦ ꯑꯗꯣ ꯍꯧꯖꯤꯛꯀꯥꯟꯗꯤ ꯊꯣꯡꯁꯨ ꯊꯣꯡꯅꯗ꯭ꯔꯦꯗ ꯑꯩꯈꯣꯏꯗ ꯑꯦꯛꯖꯥꯝ ꯑꯃ ꯑꯦꯛꯖꯥꯝ ꯁꯨ ꯊꯥ ꯀꯨꯏꯗ꯭ꯔꯦꯕ
ꯑꯥ
ꯑ ꯃꯊꯪ ꯊꯥꯒꯤ ꯑꯥ ꯑꯩꯈꯣꯏ ꯑꯥ ꯁꯨꯝ ꯅ꯭ꯔꯁꯤꯡꯒꯤꯅꯤ
ꯑ ꯑꯣ ꯑꯗꯨ ꯅꯪꯒꯤ ꯅꯔꯁꯤꯡ ꯀꯣꯔꯁ ꯆꯠꯂꯤꯕꯀꯣ
ꯎꯝ ꯎꯝ ꯑꯩꯈꯣꯏ ꯑꯩꯗꯣ ꯂꯥꯁ ꯏꯌꯥꯔꯅꯦꯕ ꯑꯗꯨꯗꯨꯒꯤ ꯑ ꯆꯍꯤ ꯑꯍꯨꯝꯒꯤꯗꯣ
ꯑꯁ ꯑꯗꯒꯤ ꯃꯤ ꯃꯆꯥꯁꯦ ꯑꯃꯀ ꯃꯤ ꯑꯆꯧꯕ ꯑꯃꯒ ꯊꯥ ꯑꯃ ꯑꯅꯤ ꯑꯍꯨꯝꯗ ꯀꯣꯟꯒꯗꯧꯔꯤꯍꯦ
ꯅꯪ ꯑꫭꯟꯗꫭꯔꯦ ꯅꯡꯗꯤ ꯀꯩꯀꯩ ꯍꯣꯠꯅꯔꯤꯦ
ꯑꯩꯁꯨ ꯑꯝ ꯖꯨꯟꯗꯣ ꯍꯧꯖꯤꯛꯇꯤ ꯌꯨꯝꯗꯒ ꯂꯩ ꯍꯥꯏꯕꯗꯤ ꯗꯤꯁꯦꯝꯕ꯭ꯔꯒꯨꯝꯕ ꯐꯥꯎꯗꯤ ꯑꯩꯒꯤ ꯊꯕꯛ ꯇꯧꯅꯤꯡꯗꯦ ꯍꯥꯏꯅ ꯑꯩ ꯑꯩ ꯈꯜꯂꯤꯕꯅꯤꯕ ꯍ ꯌꯥꯝ ꯋꯥꯃꯟꯕꯒꯤ ꯍꯥꯏꯕ ꯇꯥꯔꯦ
ꯑꯣ
ꯑꯦꯛꯖꯥꯝꯁꯤ ꯖꯨꯟꯗ ꯂꯣꯏꯔꯦ ꯑꯗꯨꯒ ꯐꯖꯅ ꯌꯨꯝꯗꯁꯨ ꯈꯔ ꯈꯔ ꯂꯩꯅꯤꯡꯕꯀꯣ ꯐꯖꯅ ꯑ ꯀꯔꯤꯒꯨꯝꯕ ꯊꯕꯛ ꯇꯧꯗꯕꯤꯗꯀꯣ
ꯍꯥꯟꯅ ꯀꯥꯏ ꯑ ꯍꯥꯟꯅꯗꯤ ꯀꯥꯏꯗ ꯂꯩꯔꯛꯀꯦꯕ
ꯍꯥꯟꯅ ꯍꯥꯏꯕꯗꯤ
ꯁꯨꯝ ꯍꯥꯏ ꯃꯃꯥꯡꯗ ꯀꯔꯤ ꯅꯪ ꯅꯪ ꯑꯦꯛꯖꯥꯝ ꯃꯃꯥꯡꯗ
ꯑꯣ ꯑꯣ ꯑꯩꯒꯤ ꯑꯦꯛꯖꯥꯝ ꯃꯃꯥꯡꯗ ꯑꯩ ꯍꯧꯖꯤꯛ ꯂꯩꯥꯕ ꯃꯐꯝꯘ ꯂꯩꯌꯦ ꯑꯩ ꯆꯍꯤ ꯃꯉꯥ ꯇꯔꯨꯛ ꯁꯨꯒꯗꯧꯔꯦꯕ ꯑꯁꯤꯗ ꯂꯩꯕ
ꯑꯣ
ꯈ꯭ꯋꯥꯏꯗꯒꯤ ꯁꯥꯕ ꯑꯗꯨꯒꯤ ꯂꯝꯗꯣ ꯈꯪꯉꯤꯗꯅ
ꯎꯝ ꯎꯝ
ꯑꯗꯨꯒꯤ ꯂꯝꯗ ꯂꯩ ꯍꯣꯏ ꯂꯩꯌꯦ
ꯑꯣ
ꯍꯧꯖꯤꯛꯁꯨ ꯂꯩꯌꯦ
ꯋꯥꯔꯝꯅꯤꯉꯣ ꯍꯧꯖꯤꯛꯀꯥꯟꯗꯤ ꯌꯥꯝ ꯁꯥꯕꯅꯤꯅ
ꯑꯁ ꯌꯥꯝ ꯁꯥꯏ ꯍꯧꯖꯤꯛꯗꯤ ꯑꯗꯨꯕꯨ ꯉꯁꯤꯗꯤ ꯅꯣꯡ ꯆꯨꯑꯦ
ꯍꯣꯏ ꯑꯩꯈꯣꯏꯁꯨ ꯑ ꯈꯔꯗꯤ ꯆꯨ ꯆꯨꯌꯦ ꯉꯁꯥꯏꯗꯣ ꯍꯧꯖꯤꯛꯇꯤ ꯆꯨꯗ꯭ꯔꯦꯗ
ꯍꯧꯖꯤꯛꯁꯨ ꯍꯣꯏ ꯀꯟꯅ ꯆꯨꯗꯦ ꯑꯗꯨꯕꯨ ꯈꯔꯘꯤ ꯆꯨꯔꯤ ꯍꯧꯖꯤꯛꯁꯨ
ꯎꯝ ꯆꯥꯛꯇꯣ ꯉꯟꯅ ꯉꯟꯅ ꯆꯥꯎꯋꯣ ꯊꯦꯡꯅ ꯆꯥꯕꯗꯤꯅꯦ ꯐꯠꯇꯕꯅꯦꯕ
ꯍꯣꯏ ꯑꯗꯨꯅꯤ ꯑꯗꯨꯅꯤ ꯑꯗꯨ
ꯎꯝ ꯆꯥꯛ ꯍꯣꯏ ꯆꯥꯛꯇꯣ ꯉꯟꯅ ꯆꯥꯔꯗꯤ ꯁꯨꯝ ꯑꯩꯈꯣꯏꯅ ꯇꯨꯝꯅꯤꯡꯉꯛꯄ ꯃꯇꯝꯗꯣ ꯑꯗ ꯋꯥꯛꯀꯤꯡꯒꯨꯝꯕ ꯀꯩꯒꯨꯝꯕ ꯆꯠꯂꯁꯨ ꯌꯥꯏꯗꯅ ꯑꯗꯨ ꯅꯠꯇ꯭ꯔꯗꯤ ꯊꯦꯡꯅ ꯊꯦꯡꯅ ꯆꯥ ꯇꯥꯔꯗꯤ ꯑꯗꯨꯝ ꯂꯣꯏꯕꯒ ꯑꯗꯨꯝ ꯇꯨꯝꯕꯩ ꯃꯇꯝ ꯌꯧꯔꯛꯑꯅꯤꯗꯅ
ꯑꯗꯨꯅꯤ ꯑꯗꯨꯒꯤꯅꯦ ꯑꯩꯒꯤ ꯄꯨꯛꯁꯤ ꯌꯥꯝ ꯆꯥꯎꯈ꯭ꯔꯦꯕ
ꯍꯣꯏ ꯅꯣꯏꯈꯠꯄꯅꯦ ꯅꯣꯏꯕꯅꯦ ꯄꯨꯛꯁꯨ ꯌꯥꯝ ꯆꯥꯎꯊꯣꯛꯄꯅꯦꯕ ꯑꯗꯨꯃꯥꯏꯅ ꯆꯥꯕ ꯂꯣꯏꯕꯒ ꯑꯗꯨꯝ ꯇꯨꯝꯕꯗꯣ ꯊꯦꯡꯅ ꯆꯥꯔꯕꯅꯤꯅ ꯑꯗꯨꯝ ꯑ ꯑꯗꯨꯝ ꯂꯣꯏ ꯆꯥꯕ ꯂꯣꯏꯕꯒ ꯑꯗꯨꯝ ꯇꯨꯝꯃꯦꯗꯅ ꯑꯗꯨꯗꯨꯒꯤ ꯉꯟꯅ ꯆꯥꯔꯗꯤ ꯑꯗꯨ ꯉꯥꯏꯍꯥꯛꯁꯨ ꯀꯣꯏꯊꯣꯛꯎꯕ ꯌꯥꯏꯗꯅ
ꯍꯣꯏ ꯆꯨꯝꯃꯦ
ꯆꯥꯔꯗꯤ ꯉꯥꯏꯍꯥꯛꯁꯨ ꯀꯣꯏꯊꯣꯛꯎꯕ ꯑꯗꯒꯤ ꯋꯥꯛꯀꯤꯡ ꯀꯩꯀꯥ ꯆꯠꯂ ꯈꯣꯠꯂꯒ ꯑꯗꯨꯝ ꯑ ꯑꯗꯨꯅ ꯈꯔ ꯐꯕꯅꯦꯕ
ꯍꯣꯏ ꯆꯨꯝꯃꯦ ꯑꯗꯨꯗꯤ ꯍꯣꯏ ꯑꯗꯨꯕꯨ ꯏꯊꯟꯗꯒꯨꯝꯕꯗꯤ ꯆꯠꯅꯤꯡꯗꯦꯕꯀꯣ ꯋꯥꯛꯀꯤꯡꯁꯨ
ꯍꯣꯏ ꯍꯣꯏ ꯆꯠꯅꯤꯡꯗꯕꯅꯦ ꯑꯗꯨꯕꯨꯗꯤ ꯃꯤ ꯑꯅꯤ ꯑꯍꯨꯝꯒꯨꯝꯕ ꯁꯨꯔꯒꯗꯤ ꯆꯠꯅꯤꯡꯕꯅꯦ
ꯍꯣꯏ ꯍꯣꯏ ꯑꯗꯨꯅꯤ ꯅꯪꯗꯤ ꯀꯔꯤ ꯇꯧꯔꯤꯅꯣ ꯍꯧꯖꯤꯛ ꯊꯕꯛ ꯇꯧꯔꯤꯔꯣ
ꯊꯕꯛ ꯇꯧꯗꯦꯗ ꯑꯗꯨꯝ ꯁꯨꯝ ꯀꯣꯏꯆꯠ ꯆꯠꯄꯤ ꯁꯥꯟꯅꯩ
ꯑ ꯅꯪꯁꯦ ꯑꯦꯔꯄꯤꯁꯀꯨꯝꯕ ꯁꯤꯖꯤꯟꯅꯕ꯭ꯔꯣ
ꯍꯣꯏ ꯁꯤꯖꯤ ꯅꯌꯦ
ꯃ ꯀꯁꯤ ꯁꯤꯅ
ꯇꯥꯕ ꯅꯨꯡꯉꯥꯏꯇꯕ꯭ꯔꯥ
ꯅꯨꯡꯉꯥꯏꯌꯦ ꯅꯨꯡꯉꯥꯏꯌꯦ ꯑꯗꯨꯕꯨ ꯃꯈꯣꯟ ꯅꯪꯅ ꯄꯥꯏꯕꯒꯤ ꯃꯈꯣꯟ ꯁꯨꯃꯥꯏꯅ ꯇꯥꯕꯀꯣ ꯑꯗꯨ ꯀꯩꯁꯨ ꯀꯥꯏꯗꯦꯗ ꯅꯪ ꯅꯪꯒꯤ ꯃꯈꯨꯛ ꯈꯣꯟ ꯇꯥꯔꯗꯤ ꯀꯥꯏꯗꯦ
ꯎꯝ ꯏꯁꯄꯤꯀꯔꯁꯨ ꯌꯥꯗꯕꯅꯦꯕ ꯑꯗꯨꯗꯨꯒꯤ ꯏꯌꯥꯔꯄꯤꯁꯀꯨꯝꯕ ꯁꯤꯖꯤꯟꯅꯕ ꯑꯩꯗꯣ
ꯑꯣ ꯑꯣ ꯌꯥꯎꯍꯣꯏ ꯅꯪꯒꯤ ꯈ꯭ꯋꯥꯣꯟ ꯇꯥꯏ ꯇꯁꯦꯡꯅ ꯇꯥꯏ
ꯎꯝ ꯌꯥꯔꯦ ꯌꯥꯔꯦ ꯎ
ꯍ ꯑꯗꯣ
ꯍꯌꯦꯡꯗꯤ ꯀꯩ ꯀꯩ ꯊꯕꯛ ꯂꯩꯒꯦ
ꯍꯥꯏꯗꯤ ꯌꯨꯝꯗ ꯂꯩꯅꯤꯅ ꯊꯕꯛ ꯊꯕꯛ ꯍꯥꯏꯕꯗꯤ ꯑꯆꯧꯕꯒꯨꯝꯕ ꯊꯕꯛ ꯂꯩꯇꯦꯕꯀꯣ ꯑꯗꯨ
ꯎꯝ
ꯏꯚꯤꯅꯤꯡꯒꯨꯝꯕꯗꯤ ꯇꯨꯏꯁꯟ ꯈꯔ ꯈꯔ ꯄꯤꯌꯦ ꯑꯉꯥꯡꯁꯤꯡꯒꯤꯀꯣ
ꯑꯣ ꯐꯥꯏꯅꯦ
ꯑꯉꯥꯡꯁꯤꯅ ꯄꯩꯁꯥꯒꯤ ꯅꯅꯤꯗ ꯑꯩ ꯑꯩꯒꯤ ꯏꯁꯥꯒꯤ ꯑꯦꯛꯁꯄꯤꯔꯤꯌꯦꯟꯁ ꯀꯒꯤꯀꯣ ꯑꯗꯣ ꯂꯧꯕꯅꯦ
ꯎꯝ ꯑꯩꯁꯨ ꯌꯨꯝꯗ ꯂꯩꯔꯗꯤ ꯁꯨꯝ ꯑꯩꯒꯤ ꯏꯅꯥꯎꯨꯄꯤ ꯑꯗꯒꯤ ꯑꯩꯈꯣꯏ ꯏꯌꯥꯝꯕꯒꯤ ꯃꯆꯥ ꯏꯆꯦꯒꯤ ꯃꯆꯥꯒꯨꯝꯕꯗꯗꯣ ꯈꯔ ꯈꯔ ꯑꯗꯨꯝ ꯇꯥꯛꯄꯤꯑꯕ ꯑꯩꯁꯨ ꯑꯦꯛꯁꯄꯔꯤꯌꯦꯟꯁ ꯂꯩꯍꯧꯋꯤꯗꯅ
ꯍꯣꯏ ꯑꯗꯨꯅꯦ ꯑꯗꯨꯅꯤ
ꯇꯒꯨꯝꯕꯗ ꯎꯝ
ꯅꯈꯣꯏꯅ ꯁꯥꯔꯇꯤꯐꯤꯀꯦꯠ ꯂꯩꯗ꯭ꯔꯁꯨꯀꯣ ꯑꯩꯈꯣꯏꯒꯤꯗꯃꯛꯇꯗꯤ ꯑꯦꯛꯁꯄꯤꯔꯤꯌꯦꯟꯁ ꯂꯩꯌꯦꯕꯀꯣ
ꯍꯣꯏ ꯍꯣꯏ
ꯑꯗꯨꯒ ꯀꯨꯝꯕꯗ ꯌꯥꯝ ꯐꯕꯅꯤ
ꯎꯝ
ꯍꯅꯦ ꯑꯗꯣ ꯅꯈꯣꯏ ꯅꯔꯁꯁꯤꯡ ꯆꯠꯄꯁꯦ ꯍꯧꯖꯤꯛ ꯂꯣꯏꯔꯤꯗꯅ
ꯑ
ꯑꯗꯣ ꯂꯣꯏꯔꯒꯅꯤ ꯑꯗꯨ ꯂꯣꯏꯔꯕ ꯃꯇꯝꯗ ꯅꯈꯣꯏ ꯗꯥꯏꯔꯦꯛ ꯊꯕꯛ ꯐꯪꯒꯗ꯭ꯔꯥ ꯍꯥꯏꯕꯗꯤ ꯃꯈꯣꯏꯅ
ꯎꯝ ꯊꯕꯛ ꯍꯥꯏꯁꯦꯀꯣ ꯊꯥ ꯇꯔꯨꯛꯀꯤ ꯑꯗꯒꯤ ꯆꯍꯤ ꯑꯃꯒꯤ ꯑꯦꯛꯁꯄꯔꯤꯌꯦꯟꯁ ꯄꯨꯕ ꯍꯥꯏꯅꯁꯨ ꯂꯩꯑꯕꯀꯣ
ꯍꯣꯏ
ꯑꯗꯨꯝ ꯁꯤ ꯇꯝꯕ ꯂꯣꯏꯕꯒ ꯑꯦꯛꯖꯥꯝ ꯂꯣꯏꯕꯒ ꯑꯗꯨꯝ ꯑꯗꯨ ꯄꯨꯔꯗꯤ ꯑꯗꯨ ꯍꯣꯏ ꯄꯩꯁꯥꯕꯨꯗꯤ ꯇꯣꯂꯣꯞꯄꯨꯗꯤ ꯄꯤꯗꯦꯀꯣ
ꯍꯣꯏ
ꯑꯗꯨꯗꯨꯒ ꯁꯨꯝ ꯃꯗꯥꯎ ꯌꯥꯕ ꯃꯤꯅ ꯀ꯭ꯂꯤꯅꯤꯛꯀꯨꯝꯕ ꯀꯩꯒꯨꯝꯕ ꯑꯗꯒꯤ ꯄ꯭ꯔꯥꯏꯚꯦꯠ ꯍꯣꯁꯄꯤꯇꯥꯜꯒꯨꯝꯕꯗ ꯑꯦꯛꯁꯄꯔꯤꯌꯦꯟꯁ ꯅꯠꯇ꯭ꯔꯁꯨ ꯑꯗꯨꯝ ꯂꯣꯏꯕꯒ ꯑꯗꯨꯝ ꯆꯪꯉꯒ ꯄꯩꯁꯥ ꯐꯪꯕꯁꯨ ꯂꯩꯀꯣ ꯑꯗꯣ ꯑꯌꯥꯝꯕꯅꯗꯤ ꯑꯩꯈꯣꯏ ꯁꯤꯗꯗꯤ ꯑꯃꯨꯛꯀ ꯐꯪꯗꯦꯕ ꯑꯗꯣ ꯑꯇꯣꯞꯄ ꯑꯗ ꯆꯠꯂꯒꯗꯤ ꯑꯃꯨꯛꯀ ꯍꯥꯏꯗꯤ ꯑꯗꯨꯝ ꯐꯪꯕ ꯌꯥꯎꯋꯦꯕ
ꯑꯣ ꯑꯗꯩꯒꯤ ꯑꯗꯨꯗꯤ ꯗꯥꯎ ꯗꯥꯎꯅꯤꯀꯣ
ꯍꯣꯏ ꯍꯣꯏ ꯗꯥꯎꯅꯦ
ꯑꯗꯣ ꯆꯍꯤ ꯑꯍꯨꯝꯒꯨꯝꯕ ꯇꯧꯔꯒ ꯅꯈꯣꯏꯁꯤ ꯏꯟꯇ꯭ꯔꯥꯟꯁꯤꯞꯀꯨꯝꯕꯗꯤ ꯇꯧꯕ꯭ꯔꯣ
ꯏꯟꯇꯔꯟꯂꯣ
ꯍꯣꯏ
ꯑꯥ ꯇꯧꯋꯦ ꯑꯩꯈꯣꯏꯁꯨ ꯇꯧꯋꯦ ꯑꯗꯣ ꯆꯠꯂꯝꯃꯦꯕ ꯉꯔꯥꯡ ꯂꯣꯏꯈꯤꯕ ꯉꯁꯤꯗꯩꯗꯤ ꯆꯠꯇ꯭ꯔꯦ ꯑꯦꯛꯖꯥꯝꯁꯨ ꯑꯦꯛꯖꯥꯝꯁꯨ ꯑꯣꯒꯁ ꯗꯦꯠ ꯁꯕꯦꯟꯇꯤꯟꯗꯩꯅꯦꯕ ꯑꯗꯨꯗꯨꯒꯤ ꯇꯣ ꯑꯋꯥꯗ ꯑꯦꯖꯝ ꯑꯦꯛꯖꯥꯝ ꯂꯣꯏꯔꯒꯁꯨ ꯑꯃꯨꯛꯀ ꯆꯠꯄ ꯌꯥꯏ ꯑꯣꯖꯥꯅ ꯍꯥꯏꯔꯛꯀꯅꯤ ꯑꯗꯨ ꯆꯠꯄ ꯆꯠꯇꯕꯗꯣ ꯑꯗꯨ ꯈꯪꯗ꯭ꯔꯦ
ꯊꯕꯛꯁꯦ ꯌꯥꯝ ꯍꯀꯣ ꯅꯍꯔꯁꯁꯤꯡꯒꯤꯗꯤ
ꯎꯝ ꯌꯥꯝꯃꯦ ꯑꯁ ꯅ ꯗ꯭ꯌꯨꯇꯤꯗ ꯇꯥꯔꯗꯤ ꯌꯥꯝ ꯋꯥꯏꯑꯦꯕ ꯅꯨꯃꯤꯗꯥꯡꯒꯤ ꯄꯨꯡ ꯇꯔꯦꯠꯇꯇꯩꯒꯤ ꯆꯠꯂꯒ ꯑꯌꯨꯛꯀꯤ ꯄꯨꯡ ꯇꯔꯦꯠꯇ ꯂꯣꯏꯌꯦꯕ ꯑꯗꯨꯒ ꯁꯨꯝ ꯃꯤ ꯃꯤ ꯃꯌꯥꯝ ꯑꯃ ꯃꯤꯅꯗꯤꯀꯣ ꯁꯨꯝ ꯅꯥꯏꯠ ꯅꯔꯁꯅꯕꯨ ꯋꯥꯏ ꯋꯥꯏ ꯍꯥꯏꯗꯨ ꯀꯥꯏꯗ ꯋꯥꯔꯤꯅꯣ ꯑꯗꯒꯤ ꯅꯥꯏꯠꯇꯕꯨ ꯃꯤ ꯂꯥꯛꯄ꯭ꯔꯅꯦ ꯄꯦꯁꯦꯟ ꯂꯥꯛꯄ꯭ꯔꯥ ꯑꯅꯥꯕ ꯂꯥꯛꯄ꯭ꯔꯥ ꯍꯥꯏꯅ ꯌꯥꯝ ꯍꯪꯉꯦꯕ ꯑꯗꯣ ꯍꯥꯏꯗꯤ ꯅꯥꯏꯠꯇꯗꯤ ꯁꯨꯝ ꯗꯣꯛꯇꯔ ꯑꯣꯏꯔꯣ ꯅꯔꯁ ꯑꯣꯏꯔꯣ ꯍꯥꯏꯗꯤ ꯇꯨꯝꯅꯤꯡ ꯅꯤꯡꯉꯤꯗꯅ ꯁꯨꯝ ꯇꯨꯝꯅꯤꯡ ꯇꯨꯝꯗꯕꯤꯗ ꯂꯩꯕꯗꯨꯗꯤ ꯃꯤ ꯉꯝꯃꯛꯇꯦꯗꯅ ꯑꯗꯨꯗꯨꯅꯅꯦ ꯍꯥꯏꯗꯤ ꯑꯗꯨ ꯌꯥꯝ ꯋꯥꯏꯑꯦꯕ ꯅꯥꯏꯠꯇꯅ ꯍꯦꯟꯅ ꯋꯥꯏꯑꯦꯕ ꯑꯗꯨꯗꯒꯤ ꯑꯃꯨꯛꯀ ꯎꯝ ꯃꯣꯔꯅꯤꯡꯒ ꯏꯚꯤꯅꯤꯡꯒ ꯄꯨꯕꯗꯩꯗꯤ ꯑꯃꯨꯛꯀ ꯅꯥꯏꯠꯅ ꯑꯃꯨꯛꯀ ꯃꯇꯝꯁꯨ ꯌꯥꯝ ꯁꯥꯡꯉꯦꯕ
ꯍꯣꯏ
ꯑꯗꯨꯗꯨꯒꯤ ꯃꯇꯝꯁꯨ ꯌꯥꯝ ꯁꯥꯡꯕꯒꯤ ꯈꯨꯗꯣ
ꯍꯣꯏ ꯆꯨꯝꯃꯦ ꯑꯗꯣ ꯑ ꯍꯥꯏꯔꯤꯁꯦ ꯅꯪꯅ ꯍꯌꯦꯡꯁꯦ ꯑ ꯅꯨꯡꯗꯥꯡ ꯅꯨꯡꯗꯥꯡ ꯍꯥꯏꯕꯗꯤ ꯄꯨꯡ ꯃꯔꯤ ꯃꯈꯥꯏ ꯀꯨꯝꯕꯗ ꯅꯪꯁꯦ ꯄꯨꯡ ꯃꯔꯤ ꯃꯈꯥꯏꯒꯨꯝꯕꯗ ꯅꯪꯒꯤ ꯗ꯭ꯌꯨꯇꯤ ꯅꯥꯏꯠ ꯗ꯭ꯌꯨꯇꯤ ꯂꯩꯔꯁꯦ ꯍꯥꯏꯔꯁꯤꯀꯣ ꯑꯗꯣ ꯅꯪꯒꯤ ꯗ꯭ꯌꯨꯇꯤ ꯂꯣꯏꯕ ꯂꯣꯏꯕꯒꯤ ꯇꯥꯏꯃꯤꯡꯁꯦ ꯄꯨꯡ ꯑꯅꯤ ꯃꯈꯥꯏ ꯅꯨꯡꯗꯥꯡꯅ ꯍꯥꯏꯔꯁꯤꯀꯣ ꯑꯗꯣ
ꯎꯝ
ꯑꯗꯨ ꯂꯣꯏꯕꯗꯤ ꯅꯪ ꯅꯪ ꯌꯨꯝꯗ ꯍꯜꯂꯒ ꯇꯨꯝꯒꯅꯤꯀꯣ ꯑꯗꯣ ꯑꯗꯨꯒ ꯅꯪꯒꯤꯖꯦ ꯀꯃꯥꯏ ꯊꯂꯛꯑꯗꯤ ꯑꯗꯨꯃꯥꯏꯅ ꯅꯪꯒꯤ ꯇꯥꯏꯃꯤꯡꯗꯨ ꯆꯞ ꯆꯥꯅ ꯑꯃꯨꯛꯀ ꯆꯛꯀꯗ꯭ꯔꯣ ꯃꯤꯅ ꯑꯦꯛꯆꯦꯟꯖ ꯇꯧꯕ ꯑꯗꯨꯃꯥꯏꯅ ꯇꯧꯔꯣꯏꯗ꯭ꯔꯣ
ꯑꯣ ꯑꯩꯈꯣꯏ ꯁꯤꯗꯤ ꯇꯝꯃꯤꯕꯅꯤꯅ ꯑꯦꯛꯆꯦꯟꯖ ꯇꯧꯕ ꯂꯩꯇꯦꯕꯀꯣ ꯑꯩꯈꯣꯏꯅ ꯍꯥꯟꯅ ꯑꯗꯨꯝ ꯆꯠ ꯅꯥꯏꯠ ꯆꯠꯈꯤꯕꯗꯣ ꯑꯗꯨꯝ ꯅꯨꯃꯤꯠꯀꯤ ꯅꯥꯏꯠ ꯆꯠꯀꯗꯕ ꯑꯗꯨꯒ ꯃꯣꯔꯅꯤꯡ ꯊꯥꯕꯁꯨ ꯌꯥꯎꯋꯦꯕ ꯑꯗꯨꯒ ꯏꯚꯤꯅꯤꯡ ꯊꯥꯕꯁꯨ ꯌꯥꯎꯋꯦꯕ ꯑꯩꯈꯣꯏꯗꯤ ꯇꯝꯃꯤꯕꯅꯦꯅ ꯑꯗꯨꯝ ꯇꯥ ꯑꯃ ꯊꯥ ꯑꯃ ꯑꯗꯨꯃꯥꯏꯅ ꯆꯠꯂꯦꯕ ꯑꯗꯨꯗꯨꯒ